ꯇꯥꯔꯕ
ꯑ ꯇꯥꯔꯦ
ꯎꯝ
ꯀꯌꯥꯝ ꯀꯨꯏꯔꯒꯦ ꯎꯝ ꯀꯌꯥꯝ ꯀꯨꯏꯔꯒꯦ ꯇꯨꯏꯁꯟ ꯂꯣꯏꯕ
ꯂꯣꯏꯕ ꯉꯍ ꯄꯨꯡ ꯇꯔꯦꯠ ꯁ꯭ꯋꯥꯏ ꯂꯣꯏ ꯍꯌꯦꯡꯗꯩ ꯑꯉꯥꯡ ꯑꯃꯨꯛ ꯇꯨꯏꯁꯟ ꯗꯨ ꯇꯨꯁꯟꯒꯤ ꯑꯦꯛꯖꯥꯝ
ꯎꯝ ꯃꯊꯥꯗꯤ ꯅꯪꯁꯨ ꯑꯔꯣꯏꯕꯤꯅꯤꯅꯦ
ꯅꯠꯇꯦꯕ ꯃꯊꯪ ꯃꯊꯪ ꯇꯧꯔꯛꯏꯁꯦ ꯑꯉꯥꯡ ꯄꯩꯈꯥ ꯂꯣꯏꯕ ꯀꯨꯏꯗ꯭ꯔꯤ ꯍꯥꯏꯕ
ꯑꯗꯨꯅꯦ ꯍꯥꯏꯁꯦ ꯑꯗꯨꯝ ꯃꯣꯏꯅ ꯄꯩꯈꯥ ꯇꯧꯕ ꯍꯥꯏꯁꯦ ꯀꯣꯛ ꯑꯗꯨꯝ ꯁꯥꯏꯗꯅ ꯑꯩꯈꯣꯏꯗ ꯊꯕꯛ ꯑꯗꯨꯝ ꯑꯣꯏꯗꯔ
ꯍꯣꯏ ꯑꯗꯒꯤ ꯃꯤꯠ ꯇꯔꯝ ꯑꯣꯏꯕꯒꯤ ꯀꯩꯅꯣ ꯇꯧꯕꯗꯣ
ꯎꯝ
ꯍꯥꯏꯗꯤ ꯄꯣꯔꯁꯟꯗꯨ ꯑꯉꯥꯡ ꯃꯆꯥ ꯄꯤꯛꯇꯨꯅꯦ ꯍꯥꯏꯕ
ꯀ꯭ꯂꯥꯁ ꯀꯌꯥꯅꯣ ꯍꯥꯏꯁꯦ
ꯀꯦꯖꯤ
ꯑꯥ
ꯈꯨꯢꯌꯥꯝ ꯑꯝꯅꯤ ꯏꯕꯦꯝꯃ ꯄꯣꯁꯠ ꯗꯦ ꯑꯩ ꯍꯟꯗꯛ ꯅꯨꯃꯤꯠ ꯍꯨꯝꯅꯤꯃꯨꯛ ꯂꯨꯍꯣꯡꯕ ꯍꯧꯖꯤꯡꯄꯣꯠꯀ ꯂꯣꯢ ꯆꯠꯄꯩ ꯊꯥꯔꯨꯕꯗꯣ
ꯑꯥ
ꯑꯁ ꯈꯨꯌꯥ ꯑꯃ ꯄꯤꯊꯔꯝꯃꯤꯖꯦ
ꯎꯝ
ꯑꯗ ꯎꯆꯥꯔꯣꯟ ꯑꯗꯩ ꯌꯨꯇꯤꯒꯤ ꯌꯨꯇꯤ ꯌꯥꯎꯕ ꯏꯌꯨ ꯑꯦ ꯕꯤ ꯌꯥꯎꯕꯤ ꯏꯌꯨ ꯀꯥꯢꯅꯒꯅꯦ ꯑꯗꯨꯒꯨꯝꯕꯗꯣ ꯕꯣꯔꯥ ꯑꯃꯅꯦ ꯍꯥꯏꯕ ꯀꯣꯏꯁꯟ ꯀꯨꯟ ꯀꯨꯟꯊ꯭ꯔꯥꯃꯨꯛ ꯁꯨꯔꯝꯅꯤ ꯑꯗꯨ ꯑꯗꯣ ꯑꯉꯥꯡꯗꯣ ꯂꯣꯏꯃꯛ ꯍꯌꯦꯡ ꯍꯧꯖꯤꯛꯄꯨꯗꯤ ꯍꯩꯔꯤꯕ ꯍꯌꯦꯡ ꯄꯩꯈꯥꯗ ꯂꯩꯈꯠꯇꯅ ꯈꯂꯤꯅꯦꯍꯞ
ꯍꯣꯏ ꯑ ꯀꯦꯖꯤꯗꯗꯤ ꯌꯥꯝꯃꯜꯂꯦꯗ ꯋꯥꯟ ꯇꯨ ꯊ꯭ꯔꯤ ꯈꯔ ꯏꯍꯜꯂ ꯂꯣꯏꯔꯦ
ꯑꯗꯨꯅꯦ ꯍꯥꯏꯗꯤ ꯑ ꯎꯆꯥꯔꯣꯟꯒꯤ ꯌꯨꯇꯤꯒꯤ ꯎꯆꯥꯔꯣꯟ ꯌꯥꯎꯕ ꯋꯥꯍꯩ ꯃꯉꯥ ꯏꯌꯨ ꯋꯥꯍꯩꯗꯨꯁꯨ ꯑꯍꯨꯝ-ꯑꯍꯨꯝꯒꯨꯝꯕ ꯑꯣꯏꯔꯗꯤ ꯐꯕ ꯋꯥꯍꯩ ꯃꯉꯥ ꯏꯌꯨ ꯃꯥꯥꯟꯅ-ꯃꯥꯥꯟꯅꯕ ꯌꯨ-ꯇꯤ ꯌꯨ-ꯖꯤ ꯌꯨ-ꯕꯤ ꯑꯗꯒꯤ ꯍꯥꯏꯗꯤ ꯂꯣꯏ ꯑꯃ ꯃꯥꯟꯅꯔꯞ ꯃꯥꯟꯅꯔꯞ ꯇꯧꯕ ꯉꯥꯛꯇꯅꯦ ꯍꯥꯏꯕ
ꯃꯥꯅꯦ ꯃꯣꯏꯗꯗꯤ ꯏꯃꯥꯟ ꯃꯥꯟꯅꯕꯅꯤꯅ ꯄꯨꯡꯏ ꯏꯁꯜꯂꯝꯕꯁꯨ ꯌꯥꯏꯗꯅ
ꯑꯗꯨꯅꯦ ꯑꯉꯥꯡꯗꯣ ꯉꯁꯥꯏ ꯀꯩ ꯍꯥꯏꯔꯛ ꯅꯦ-ꯅꯦ ꯑꯩꯩꯗꫭ ꯉꯁꯤꯗꯣ ꯌꯨꯝꯗ ꯏꯕꯗ ꯗ ꯑꯃꯨ ꯑꯃꯨꯛ ꯀꯥꯎꯒꯦ ꯇꯧ ꯇꯧꯏ ꯀꯥꯏ ꯁꯤꯅ ꯃꯔꫭꯟ ꯈꫭꯏꯌꯦ ꯅꫭꯛꯅꯤꯡꯕꯅ ꯍꯧꯔꯦ ꯀꯥꯎꯒꯦ ꯇꯧꯔꯤꯅꯦ ꯂꯥꯏꯛꯇꯤ ꯑꯗꯨꯝ ꯖꯔ ꯖꯔ ꯆꯠꯄ ꯑꯉꯥꯡꯕꯨꯗꯤ ꯑꯣꯏꯕ
ꯑꯥ
ꯑꯗꯨꯒ ꯍꯌꯦꯡ ꯄꯩꯈꯥ ꯄꯩꯈꯥꯥꯁꯤꯅ ꯃꯆꯦꯗꯨꯖꯨꯅꯦ ꯏꯕꯦꯝꯃ ꯂꯥꯏꯔꯤꯛꯇꯨꯕꯨ ꯔꯤꯚꯤꯖꯟꯖꯦ ꯏꯕꯦꯝꯃ ꯄꯩꯈꯥ ꯇꯧꯗ꯭ꯔꯤꯀꯥꯟꯗꯗꯤ ꯌꯥꯡꯈꯩꯔꯛ ꯑꯣꯏꯔꯝꯒ ꯍꯟꯖꯤꯟ-ꯍꯟꯖꯤꯟ ꯍꯟꯖꯟꯅ ꯇꯧꯔꯦ ꯑꯗꯨꯒꯅꯦ ꯄꯩꯈꯥꯗꯅꯅꯦ ꯑ ꯑꯇꯩꯅ ꯂꯣꯏ ꯐꯖꯔꯒꯅꯦ ꯃꯦꯠꯁꯀ ꯏ. ꯕꯤ. ꯑꯦꯁ. ꯀ ꯁꫭꯜꯂꯛꯏꯅꯦꯕ ꯈꯪꯕ꯭ꯔꯥ
ꯍꯥ
ꯁꯣꯂꯛꯄ ꯍꯥꯏꯖꯤꯖꯨ ꯑ ꯁꯤꯛꯁꯇꯤꯔ ꯑꯃꯅ ꯑꯃꯅ ꯐꯤꯚꯇꯤ ꯔꯣꯞ ꯐꯣꯔꯇꯤ ꯐꯥꯏꯕꯔꯣ ꯐꯣꯔꯇꯤ ꯔꯣ ꯐꯣꯔꯇꯤ ꯐꯥꯏꯚ ꯂꯣ ꯐꯤꯚꯇꯤ ꯐꯥꯏꯚ ꯈꯪꯗꯦ ꯑꯗꯨꯃꯥꯏꯅ ꯐꯪꯕꯅꯦꯕ
ꯎꯝ
ꯑꯗꯨ ꯌꯧꯅꯦ ꯍꯥꯏꯗꯤ ꯔꯤꯚꯤꯖꯟꯗꯣ ꯎ ꯚꯩ ꯔꯤꯚꯤꯖꯟ ꯍꯥꯏꯁꯦ ꯑꯃꯨꯔ ꯑꯅꯤꯃꯛꯇꯒ ꯅꯠꯇ꯭ꯔꯦꯀꯣ ꯇꯧꯔꯤꯁꯦ
ꯎꯝ
ꯑꯥ ꯄꯩꯈꯥꯍꯠ ꯀ꯭ꯂꯥꯁ ꯊ꯭ꯔꯤꯅꯦꯕ ꯄꯩꯈꯥ ꯇꯧꯒꯗꯕ ꯊꯥ ꯑꯅꯤ ꯑꯍꯨꯝ ꯋꯥꯠꯂꯤꯀꯥꯟꯗꯩꯅꯤꯀꯣ ꯔꯤꯕꯤꯖꯟꯖꯦ ꯍꯟꯖꯟ ꯍꯟꯖꯟꯅꯤꯀꯣ ꯑꯗꯨꯝ ꯇꯧꯔꯤꯖꯦ
ꯎꯝ
ꯑꯗꯩ ꯑꯦꯛꯖꯥꯝ ꯃꯅꯨꯡꯗꯨꯖꯨ ꯄꯨꯡ ꯅꯤꯄꯥꯟ ꯃꯈꯥꯏ ꯃꯥꯄꯜ ꯁ꯭ꯋꯥꯏꯕꯧꯅꯦꯕ ꯑꯗꯨꯝ ꯇꯧꯔꯤꯖꯦ
ꯑꯥ
ꯑꯗꯨꯒ ꯑꯗꯨꯝ ꯍꯥꯏꯗꯤ ꯑꯗꯨ ꯇꯧ ꯇꯧꯅꯅꯦꯑꯣ ꯑꯗꯨꯝ ꯁꯣꯏꯔꯤꯖꯦ ꯑꯉꯥꯡꯗꯣ ꯑꯃ ꯈꯨꯌꯥꯝ ꯑꯃ ꯌꯥꯝꯃꯟꯕꯒꯤ ꯑꯃ ꯂꯩꯈꯠꯄꯗꯣ ꯍꯟꯕ꯭ꯔꯥ ꯑꯃꯅ ꯄꯤ ꯇꯝꯕꯔꯥꯅꯦꯕ ꯑꯗꯨꯗꯒꯤ ꯌꯥꯝꯃꯟꯕꯒꯤ ꯉꯥꯎꯕꯗꯣ
ꯎꯝ
ꯑꯗꯨꯒꯤ ꯑꯉꯥꯡ ꯀꯂꯥ ꯀ꯭ꯂꯥꯁ ꯊ꯭ꯔꯤꯖꯤꯗ ꯀꯣꯏꯁꯟ ꯍꯪꯕꯖꯤꯅ ꯀꯃꯥꯏꯅ ꯍꯪꯉꯤ ꯈꯪꯕ꯭ꯔꯥ
ꯑꯥ
ꯑꯥ ꯄꯣꯔꯁꯟꯗ ꯌꯥꯎꯗꯕ ꯍꯥꯏꯗꯤ ꯂꯥꯏꯔꯤꯛꯇꯣ ꯃꯅꯨꯡ ꯑꯣꯏꯔꯖꯨ ꯑꯃ ꯀꯃꯥꯏ ꯍꯥꯏꯅꯤ ꯑꯃ ꯑꯉꯥꯡꯗꯨ ꯂꯩ ꯑꯣꯟꯅꯔꯒ ꯑꯣꯟꯊꯣꯛꯅꯔꯒꯒ ꯍꯪꯕꯗꯣ ꯍꯣꯏ ꯑꯄ꯭ꯂꯁ ꯃꯥꯏꯅꯁ ꯀꯨꯝꯕ ꯑꯗꯨꯗꯒꯤ ꯗꯤꯚꯥꯏꯠ ꯀꯨꯝꯕ ꯍꯪꯕ ꯑꯗꯒꯤ ꯑꯗꯨꯒꯨꯝꯕꯗꯣ ꯑꯣꯟꯊꯣꯛꯅꯧꯗꯅ ꯑꯗꯨꯁꯨ ꯅꯠꯇꯕ ꯑꯉꯥꯡ ꯃꯆꯥꯗꯨꯗꯗꯤ ꯑꯃ ꯌꯥꯝ ꯍꯦꯟꯃꯟꯕꯗꯣ ꯈꯪꯕ꯭ꯔꯥ ꯑꯗꯨ ꯑꯣꯏꯕꯗꯣ ꯑꯣꯏ ꯍꯥꯏꯕ ꯑꯗꯣ ꯑꯗꯨꯗꯨꯅ ꯑꯗꯨ ꯍꯥꯏꯗꯤ ꯁꯨꯝ ꯂꯥꯏꯔꯤꯛꯇꯣ ꯇꯥꯛꯑꯒ ꯃ꯭ꯔꯛꯀꯗꯣ ꯐꯪꯉꯛꯇ꯭ꯔꯗꯤ ꯑꯗꯨꯝ ꯑꯃꯨꯛꯁꯨ ꯏꯀꯥꯏꯖꯗ꯭ꯔꯥ
ꯃꯥꯅꯦ ꯃꯣꯏꯅ ꯍꯦꯛ ꯀꯩꯅꯣ ꯇꯧꯕꯁꯦ ꯏꯀꯥꯏꯖꯩ ꯍꯥꯏꯕ ꯑꯗꯨ ꯇꯥꯛꯇꯦ ꯍꯥꯏꯔꯒꯗꯤ ꯑꯃꯨꯛ ꯐꯕ ꯐꯖꯅ ꯑꯃꯨꯛ ꯇꯥꯛꯑꯒ ꯇꯧꯔꯛꯇꯕꯖꯤ ꯑꯣꯏꯔꯦ ꯆꯥꯛꯏꯖꯦ ꯄ꯭ꯔꯥꯟ
ꯑꯩꯅ ꯍꯥꯏꯗꯤ ꯄꯨꯡꯗꯣ ꯅꯤꯄꯥꯜ ꯃꯥꯄꯟꯕꯨꯛ ꯇꯥꯛꯑꯦ ꯄꯨꯡ ꯑꯍꯨꯝꯗꯒꯤ
ꯎꯝ
ꯑꯗꯨꯗꯒꯤ ꯑꯗꯨꯃꯥꯏꯅꯁꯨ ꯑꯃꯨꯛ ꯇꯥꯛꯑꯕꯅꯤ ꯑꯗꯨꯃꯥꯏꯅ ꯑꯃꯨꯛ ꯇꯥꯛꯑꯕꯅꯤ ꯑꯃꯨꯛ ꯃꯥꯔꯛꯇꯣ ꯌꯥꯝ ꯐꯪꯉꯛꯇ꯭ꯔꯒꯗꯤ ꯑꯃꯨꯛꯁꯨ ꯏꯀꯥꯏ ꯑꯩ ꯑꯣꯏꯅ ꯏꯀꯥꯏꯖꯩ ꯍꯥꯏꯕ
ꯍꯣꯏ ꯑꯁ ꯏꯕꯦꯝꯃ ꯑꯈꯣꯏ ꯑꯛ ꯑꯆꯟꯗꯨꯁꯨꯅꯦ ꯍꯟꯗꯛ ꯀꯃꯥꯏꯅ ꯇꯧꯔꯝꯃꯤ ꯈꯕ꯭ꯔ ꯃꯥꯁꯦ ꯑꯃ ꯄꯣꯔꯁꯟꯖꯦ ꯀ꯭ꯂꯥꯁ ꯃꯥꯗꯤ ꯀ꯭ꯂꯥꯁ ꯋꯥꯟꯅꯦꯕꯀꯣ ꯑꯗ ꯏ ꯚꯤ ꯑꯦꯁ ꯇꯔꯣꯑꯣ ꯑ ꯏ ꯕꯤ ꯑꯦꯁꯁꯦ ꯂꯦꯁꯟꯁꯦ ꯍꯥꯐ ꯏꯌꯔꯂꯤꯒꯤ ꯂꯦꯁꯟꯁꯦ ꯈꯔ ꯌꯥꯝꯃꯦꯕ ꯑꯉꯥꯡꯁꯦ ꯑꯗ ꯅꯤꯄꯥꯟꯂ ꯀꯩꯅꯣꯝ ꯇꯧꯕꯤꯈ꯭ꯔꯦꯕ
ꯑꯥ
ꯑꯉꯥꯡꯗꯗꯤ ꯌꯥꯝꯃꯗ꯭ꯔꯗꯣ ꯀ꯭ꯂꯥꯁ ꯋꯥꯟꯗꯗꯤ ꯑꯃꯨꯛꯇꯪꯗ ꯂꯩꯁꯟ ꯅꯤꯄꯥꯟꯗꯨꯗ ꯑꯗꯗꯤ ꯍꯦꯛꯇꯅꯦ ꯑ ꯃꯥꯖꯦ ꯑꯃ ꯐꯥꯗꯤ ꯐꯥꯈꯤꯕ ꯄꯣꯠ ꯑꯣꯏꯕ ꯑꯗꯨꯒ ꯀꯣꯏꯁꯟꯁꯦ ꯑꯃ ꯀꯩ ꯍꯥꯏꯅꯤ
ꯍꯣꯏ ꯂꯣꯟꯈꯠꯅꯈꯤꯕꯩ ꯌꯥꯝꯒꯤꯕꯒꯤ ꯑꯍꯥꯟꯕꯒꯤꯗꯣ ꯀꯥꯎꯊꯣꯔꯛꯄꯒꯤ ꯇꯥꯏꯃꯤꯡꯗꯣ
ꯍꯣꯏ ꯑꯗꯨꯃꯥꯏꯅ ꯇꯧꯔꯕ ꯑꯗꯨꯒ ꯃꯥꯖꯦ ꯑꯃꯥ ꯀ ꯄꯩꯈꯥꯗꯗꯤ ꯊꯛꯀꯠꯇꯅ ꯃꯥꯔꯛꯁꯦ ꯕꯥꯏ ꯀꯩꯅꯣ ꯀꯨꯟ ꯃꯉꯥ ꯀꯨꯟꯊ꯭ꯔꯥ ꯃꯌꯥꯖꯦ ꯍꯨꯟꯗꯣꯛꯑꯝꯃꯕ ꯃꯥꯗꯤ ꯑꯈꯪꯕ ꯉꯥꯛꯇ ꯑꯗꯨꯖꯨ ꯑꯗꯨꯒ ꯌꯨꯝ ꯌꯧ ꯑꯗꯨꯅꯦ ꯌꯨꯝ ꯌꯧꯔꯒꯅꯦ ꯃꯃꯥ ꯁꯤꯅ ꯍꯪꯕꯗꯅꯅꯦ ꯕꯔꯦꯡ ꯕꯔꯦꯡ ꯈꯨꯝꯗꯣꯔꯕ ꯑꯗꯨ ꯃꯃꯥ ꯑꯩ ꯁ꯭ꯀꯨꯜꯗꯗꯤ ꯀꯥꯎꯏ ꯃꯥ ꯍꯥꯏꯅꯤ ꯑꯗꯨꯒ
ꯑꯗꯨꯅꯦ ꯍꯥꯏꯕ ꯑꯉꯥꯡꯗꯣ ꯍꯥꯏꯗꯤ ꯌꯥꯝꯃꯟꯕꯒꯤ ꯁꯨ ꯈꯪꯗꯦꯗ ꯑꯩꯖꯨ ꯍꯟꯗꯛ ꯍꯟꯗꯛ ꯑꯗꯒꯤ ꯃꯣꯏ ꯑꯉꯥꯡꯗꯣ ꯍꯟ ꯃꯣꯏ ꯆꯦꯞꯇꯔꯒꯖꯦ ꯀꯣꯏꯁꯟꯖꯦ ꯕꯥꯏ ꯍꯝꯕ꯭ꯔꯥ
ꯎꯝ
ꯄꯨꯂꯞ ꯄꯨꯟꯁꯤꯟꯅꯔꯒ ꯀꯣꯏꯁꯟꯒꯖꯦ ꯆꯅꯤ ꯃꯌꯥ ꯑꯣꯏꯔꯝꯒꯅꯤ ꯏ ꯕꯤ ꯑꯦꯁꯀꯤ ꯇꯪꯗ ꯁꯕꯖꯦꯛ ꯑꯃꯃꯝꯗ
ꯑꯥ
ꯈꯨꯌꯥꯠꯆꯦ ꯀꯣꯏꯁꯟ ꯆꯅꯤ ꯍꯥꯏꯖꯦ ꯚꯥꯏ ꯌꯥꯝꯃꯕꯅꯦ ꯍꯥꯏꯕ ꯌꯥꯝꯅ ꯑꯉꯥꯡ ꯃꯆꯥꯗꯗꯤ
ꯌꯥꯝꯃꯦꯍꯦ ꯀꯥꯏꯗꯩꯅꯣ
ꯆꯥꯝꯃꯕꯨ ꯀꯔꯥꯏ ꯑꯩ ꯑꯩꯅ ꯀ‌ꯣꯏ ꯑꯗꯩ ꯀ‌ꯣꯏꯁꯟ ꯗꯨ ꯄꯨꯂꯞ ꯄꯨꯂꯞ ꯑꯃꯨꯛ ꯁꯕꯖꯦꯛ ꯁꯕꯖꯦꯛ ꯀꯤ ꯇ‌ꯣꯉꯥꯟ ꯇꯣꯉꯥꯟ ꯄꯦꯄꯔ ꯄꯦꯄꯔꯗ ꯁꯤꯟꯗꯣꯛꯑ ꯊꯝꯃꯦꯕꯀꯣ ꯍꯥꯏꯗꯤ ꯑꯃꯨꯛ ꯄꯩ ꯑꯦꯛꯖꯥꯝ ꯑꯌꯥꯗꯗꯤ ꯑꯗꯨꯝꯨꯛ ꯁꯤꯟꯅꯔ ꯉꯥꯏꯅꯔ ꯁꯤꯟꯅꯔ ꯉꯥꯏꯅ ꯇꯧꯗ‌ꯣꯏ ꯁꯔꯨꯛꯄꯨꯗꯤ ꯀꯣꯏꯁꯟꯗꯣ ꯁꯤꯟꯅꯔꯒ
ꯑꯁꯥ ꯁꯥ ꯁꯥꯠ ꯄꯤꯊꯣꯛꯈꯤꯕꯅ ꯅꯨꯉꯥꯏꯗꯅ ꯏꯔꯧ ꯏꯔꯧ ꯑꯅꯥ ꯎꯝ
ꯑꯗꯨꯅ‌ꯦ ꯑꯗꯨꯃꯥꯏ ꯇꯧꯔꯦ ꯑꯗꯒꯤ ꯑꯗꯨꯝ ꯈꯪꯗꯦ ꯌꯥꯝꯕꯅꯤꯅ ꯑꯩꯖ‌ꯦ ꯑꯗꯨꯝ ꯑꯉꯥꯡꯗꯣ ꯑꯗꯨꯝ ꯉꯥꯎꯔꯅꯤꯕꯨꯗꯤ ꯑꯗꯨꯝꯕꯨꯗꯤ ꯈꯪꯕ ꯑꯩꯖꯨ ꯎꯄꯥꯏꯗꯤ ꯂꯩꯇꯕ ꯃꯣꯏꯖꯨ ꯋꯥꯕꯨꯗꯤ ꯋꯥꯖꯕ
ꯑꯧ
ꯁꯥꯎꯔꯒ ꯆꯩꯕꯁꯨ ꯌꯥꯗꯕ ꯑꯗꯣ ꯆꯩꯗ ꯆꯩꯗꯕꯁꯨ ꯌꯥꯗꯕ ꯆꯩꯖꯨ ꯆꯩꯅꯤꯀꯣ ꯃꯣꯏꯁꯨ ꯋꯥꯏꯕꯨꯗꯤ ꯈꯪꯖꯕ
ꯑꯥ
ꯄꯥꯏ ꯂꯩꯇꯕ ꯆꯩꯗ꯭ꯔꯗꯤ ꯀꯥꯏꯊꯣꯔꯛꯇꯣꯏꯕ ꯑꯃꯨꯛ ꯑꯗ ꯍꯟꯇꯛ ꯃꯃꯥꯗ ꯑꯩꯁ‌ꯦ ꯑꯗꯨꯅꯦ ꯃꯃꯥꯗꯣ ꯂꯥꯛꯑꯦ ꯑꯗꯨꯒ ꯁꯨꯃꯥꯏꯟ ꯇꯧꯋꯦ ꯈꯣꯠꯂꯦꯅ ꯍꯥꯏꯌꯦ
ꯎꯝ
ꯑꯗꯨꯒꯤ ꯑꯗꯨꯃꯥꯏꯟ ꯇꯧꯔꯦ
ꯅꯪ ꯐꯖꯅꯗꯤ ꯍꯥꯏꯕꯤꯒꯤꯕ ꯅꯠꯇ꯭ꯔꯣ ꯃꯃꯥꯗꯣ
ꯍꯥꯏꯌꯦ ꯑꯩꯅ ꯏꯅꯝꯃ ꯁꯨꯃꯥꯏ ꯁꯨꯃꯥꯏ ꯇꯧꯕꯅꯦ ꯃꯥꯖ‌ꯦ ꯑꯗꯨꯝ ꯔꯤꯕꯥꯏ ꯔꯤꯚꯥꯖꯟꯖꯨ ꯇꯧꯔꯤꯅꯤ ꯈꯣꯠꯂꯤꯅꯤ ꯑꯗꯒꯤ ꯌꯥꯃꯟꯕ ꯗ ꯃꯥꯗꯣ ꯉꯥꯎꯁꯨ ꯉꯥꯎꯔꯝꯃꯅꯤꯀꯣ ꯑꯗꯒꯤ ꯌ‌ꯣꯡ ꯀꯣ ꯃꯣꯏꯅ ꯍꯉꯛꯏꯖ‌ꯦ ꯀꯣꯏꯁꯟꯖ‌ꯦ ꯑꯥ ꯍꯤꯟꯗꯤꯒꯤꯖ‌ꯦ ꯍꯪꯉꯤꯖ‌ꯦ ꯐꯤꯜ ꯏꯟ ꯗ ꯕ꯭ꯂꯦꯡꯁꯦ ꯑꯥ ꯇꯤꯛ ꯑꯣ ꯀ꯭ꯔꯣꯁꯇ ꯍꯪꯖꯟꯕꯤ
ꯑꯥ ꯑꯥ ꯑꯥ ꯑꯗꯨ ꯌꯥꯝ ꯇꯧꯕꯅꯦ ꯑꯗꯒꯤ ꯀꯣꯏꯁꯟ ꯑꯟꯁꯔꯖꯤꯅ ꯐꯤꯜ ꯏꯟꯗ ꯕ꯭ꯂ‌ꯦꯡ ꯈꯔꯥ ꯑꯣꯏꯍꯟꯕꯤ
ꯑꯧ ꯑꯧ ꯑꯧ ꯑꯧ ꯑꯧ ꯑꯗꯨꯃꯥꯏꯟ ꯇꯧꯕꯤ ꯑꯗꯣ ꯑꯉꯥꯡ ꯃꯆꯥꯗꯨꯗꯤ ꯃꯣꯏꯗꯗꯤ ꯍꯣꯏ ꯑꯗꯩ ꯑꯩ ꯍꯥꯏꯕꯗꯤ ꯀ꯭ꯂꯥꯁ ꯇꯣ ꯁꯤꯛꯁ ꯁꯚꯦꯟ ꯀꯥꯕ ꯑꯗꯥꯏꯗ ꯇꯧꯒꯦ ꯇꯧꯔꯣ ꯑꯗꯨꯁꯨ ꯅꯠꯇꯦ ꯍꯥꯏꯕ ꯑꯗꯣ ꯑꯈꯣꯏ ꯃꯇꯝꯗꯗꯤ ꯇꯧꯔꯛꯇꯦꯕꯀꯣ
ꯇꯧꯔꯛꯇꯦ ꯀ꯭ꯂꯥꯁ ꯋꯥꯟꯗꯅꯦ ꯑꯗꯨꯁꯨ ꯃꯣꯏ ꯇꯧꯕꯤꯔꯤꯖ‌ꯦ ꯕꯥꯏ ꯀꯣꯏꯁꯟꯖꯤꯅꯅꯦ ꯑꯥ ꯗꯤꯐꯤꯅꯤꯁꯟ ꯑꯣꯏꯗꯣꯏꯅꯦꯕꯀꯣ ꯗꯤꯐꯤꯅꯤꯁꯟ ꯑꯣꯏꯅ ꯐꯥꯈꯤꯕꯒꯤ ꯑꯃꯥ ꯐꯤꯜ ꯏꯟꯗ ꯕ꯭ꯂꯦꯡ ꯑꯣꯏꯅ ꯍꯪꯉꯛꯄꯗ ꯈꯪꯗꯕꯤꯗꯣ ꯑꯗꯨꯃꯥꯏꯟ ꯇ‌ꯧꯏꯕ
ꯑꯗꯨꯅꯦ ꯍꯥꯏꯕ ꯑꯗꯨꯅꯦꯕ ꯇꯧꯔꯤꯖ‌ꯦ
ꯑꯗꯣ ꯀ꯭ꯂꯥꯁ ꯐꯥꯏꯚ ꯑꯗꯥꯏꯗꯩ ꯍꯧꯔꯣ ꯍꯥꯏꯕ ꯑꯗꯨꯝꯕ ꯇꯧꯕꯗꯣ ꯋꯥꯟ ꯇꯨ ꯖꯠ ꯇꯧꯔ ꯀꯔꯤꯅꯣ ꯍꯥꯏꯕꯅꯤꯗ ꯑꯉꯥꯡꯗꯣ ꯀꯩ ꯈꯪꯗ꯭‌ꯣꯔꯤꯒ‌ꯦ ꯍꯥꯏꯕ
ꯍꯦꯃꯟꯂ‌ꯦ ꯍꯥꯏꯕ ꯑꯉꯥꯡꯗꯨꯗ
ꯑꯗꯨꯅꯦ ꯃꯣꯏ ꯇ‌ꯣ ꯑꯗꯨꯃꯥꯏꯅ ꯁꯦꯝꯃꯒ ꯀꯣꯏꯁꯟ ꯁꯦꯟꯇꯔ ꯌꯥꯝ ꯍꯩꯕ ꯌꯥꯝ ꯍꯩꯕ ꯁꯥꯅꯤꯡꯕ꯭ꯔꯥ ꯈꯪꯗꯦ
ꯑꯗꯒꯤ ꯌꯦꯉꯨꯀꯣ ꯑꯗꯨꯃꯥꯏꯅ ꯍꯥꯏ ꯑꯗꯨꯃꯥꯏꯅ ꯈꯪꯗꯦꯗ ꯑꯗꯒꯤ ꯍꯥꯏꯗꯤ ꯃꯌꯨꯝꯗꯖꯨ ꯂꯥꯏꯛꯇꯣ ꯍꯥꯏꯗꯤ ꯄꯥꯔꯖꯨ ꯑꯉꯥꯡꯒꯩꯗꯣ ꯄꯥꯕ ꯍꯥꯏꯖꯤꯖꯨ ꯀꯩꯅꯣꯅꯦ ꯍꯥꯏꯕ ꯑꯩꯅ ꯄꯤꯕ ꯈꯤꯇꯪ ꯄꯥꯕꯗꯣ ꯈꯝꯕ꯭ꯔꯥ
ꯑꯥ
ꯃꯌꯨꯝꯗ ꯀꯣꯏꯁꯟ ꯑꯍꯦꯟꯕ ꯄꯥꯔꯛꯇꯕꯤꯗ ꯑꯗꯨꯝ ꯑꯩꯅ ꯄꯤꯕꯗ ꯑꯗꯨꯝ ꯄꯥꯔꯒꯗꯤ ꯐꯥꯔ ꯐꯥꯔꯒꯗꯤ ꯂꯥꯛꯄ ꯃꯣꯏ ꯀꯥꯡꯕꯨꯁꯦ
ꯑꯥ
ꯑꯣ ꯑꯍꯦꯟꯕꯗꯤ ꯄꯥꯗꯕ
ꯑꯥ
ꯀꯣꯏꯁꯟꯁꯦ ꯑꯩꯅ ꯀꯣꯏꯁꯟ ꯉꯁꯤ ꯃꯉꯥ ꯄꯤꯊꯔꯦ ꯈꯜꯂꯣꯅꯦ ꯑꯩꯅ ꯑꯍꯨꯝ ꯇꯥꯛꯑꯦꯕ ꯑ ꯑꯍꯨꯝꯗꯨꯅꯦ ꯑꯍꯨꯝꯗꯣ ꯑꯃꯨꯛ ꯍꯣꯝꯋꯛꯄꯤꯔ ꯁꯤ ꯑꯃꯨꯛ ꯐꯥꯔꯛꯑꯣ ꯍꯥꯏꯕ ꯑꯍꯨꯝꯗꯨꯅꯦ ꯐꯥꯔꯛꯇ꯭ꯔꯤꯁꯦ ꯀꯣꯏꯁꯟ ꯑꯍꯦꯟꯕ ꯌꯨꯝꯗ ꯀꯩꯝ ꯄꯍꯜꯂꯛꯄ ꯅꯠꯇꯦꯕ
ꯑꯥ
ꯑꯗꯣ ꯑꯃꯔꯣꯝꯗꯗꯤ ꯄꯥꯍꯟꯐꯝ ꯊꯣꯛꯇ꯭ꯔꯥ
ꯃꯥꯅꯦ
ꯄꯥꯍꯟꯕꯝ ꯊꯣꯛꯑꯦꯗꯤ
ꯌꯨꯝꯗ ꯈꯔ ꯈꯔ ꯔꯤꯚꯤꯖꯟ ꯇꯧꯗ꯭ꯔꯗꯤ ꯑꯥ
ꯟꯗꯁꯨ ꯑꯃꯨꯛ ꯑꯩꯅ ꯍꯥꯏꯗꯤ ꯑꯩꯅ ꯐꯥꯍꯟꯈꯔꯥꯕ ꯄꯣꯠꯇꯨꯕꯨꯗꯤ ꯍꯣꯝꯋꯛ ꯄꯤꯔꯦ ꯑꯗꯨ ꯅꯠꯇꯕ ꯑꯍꯦꯟꯕꯗꯨꯗꯤ ꯀꯣꯏꯁꯟ ꯑꯃꯇꯪ ꯑꯣꯏꯔ ꯇꯥꯛꯀꯗꯕꯅꯦ ꯍꯥꯏꯕ
ꯃꯥꯅꯦ ꯈꯔ ꯈꯔ ꯆꯦꯛ ꯇꯧꯒꯗꯕꯅꯦ ꯃꯆꯥꯗꯣ ꯀꯩ ꯇꯧꯔꯤ ꯀꯩ ꯍꯩꯔꯤꯗꯣ
ꯃꯥꯅꯦ ꯑꯗꯣ ꯑꯗꯨꯕꯨꯗꯤ ꯐꯖꯅꯕꯨꯗꯤ ꯑꯗꯨꯝ ꯆꯦꯛ ꯇꯧꯋꯦꯕ ꯑꯗꯨꯝ ꯃꯣꯏ ꯃꯃꯥꯍꯣꯏꯗꯤ ꯑꯗꯨꯝ ꯏꯁꯇ꯭ꯔꯤꯛ ꯑꯣꯏꯕꯅꯤ ꯑꯩꯉꯣꯟꯗ ꯑꯗꯨꯝ ꯀꯣꯜꯁꯦ ꯑꯗꯨꯝꯒꯁꯦ ꯑꯗꯨꯝ ꯇꯣꯏ ꯇꯣꯏꯅ ꯁꯨꯝ ꯇꯧꯔꯛꯑꯦꯕ
ꯑꯥ
ꯑꯗꯨꯃꯥꯏꯅ ꯐꯖꯅꯕꯨꯗꯤ ꯁꯦꯟꯅꯕ ꯑꯗꯨꯅꯗꯤ ꯐꯕ ꯑꯃꯔꯣꯝꯗꯗꯤ
ꯍꯣꯏ
ꯑꯗꯨꯒ ꯀꯩꯅꯣ ꯇꯧꯕ ꯑꯗꯨꯅꯦ ꯑꯁ ꯈꯪꯗ꯭ꯔꯦ ꯌꯥꯝ ꯁꯥꯗ꯭ꯔꯣ ꯑꯁ
ꯑꯒꯁꯁꯤ ꯌꯥꯝꯅ ꯃꯊꯣꯡ ꯃꯔꯝ ꯈꯪꯗꯕꯤꯗ ꯆꯥꯛꯄꯩ ꯇꯥꯏꯞ ꯇꯧꯋꯦ ꯑꯣ ꯃ
ꯑꯗꯒꯤ ꯇꯨꯏꯁꯟ ꯇꯧꯔꯝꯗꯥꯏ ꯃꯩ ꯑꯃꯨꯛ ꯃꯨꯠꯈꯤ ꯑꯩꯗꯤ ꯉꯥꯛꯇꯪ ꯉꯥꯎꯕꯅꯦ ꯏꯃꯨꯡꯁꯦ ꯃꯝꯕꯅꯤꯅꯅꯦ ꯑꯧ ꯏꯃꯨꯡ ꯃꯝꯕꯅꯤꯅꯅꯦ ꯇꯧꯐꯝꯗꯣ ꯑꯥ ꯃꯊꯛ ꯇꯧꯒꯦꯁꯨ ꯑꯉꯥꯡ ꯃꯌꯥꯝ ꯄꯨꯈꯠꯂ ꯇꯧꯕꯗꯣ ꯀꯤꯖꯩ ꯏꯕꯦꯝꯃ
ꯑꯁ ꯏꯕꯦꯝꯃ ꯅꯪꯅ ꯁꯦꯟꯅꯍꯧꯗ꯭ꯔꯤꯉꯩꯗ ꯐꯠ ꯑꯃꯨꯛ ꯆꯦꯟꯗꯈ꯭ꯔꯗꯤ ꯅꯠꯇ꯭ꯔꯥ
ꯑꯗꯨꯅꯦ ꯑꯗꯣ ꯆꯦꯟꯕꯨꯗꯤ ꯆꯦꯟꯗꯒꯗꯕ ꯁꯥꯇ꯭ꯔ ꯉꯥꯛꯇꯕꯨꯗꯤ ꯑꯣꯏꯗꯕ ꯑꯗꯨ ꯑꯣꯏꯔꯁꯨ ꯃꯊꯛ ꯑꯩꯉꯣꯟꯗ ꯀꯤꯖꯕꯗꯣ
ꯍꯣꯏ
ꯑꯗꯨ ꯍꯥꯏꯔꯗꯤꯀꯣ ꯏꯕꯦꯝꯃ ꯎꯝ ꯑꯩꯒꯤ ꯁꯥꯇ꯭ꯔ ꯃꯌꯥꯝꯁꯦ ꯑꯃꯔꯣꯝꯗꯗꯤ ꯌꯥꯝ ꯐꯒꯖꯥꯠꯅꯤ ꯍꯥꯏꯗꯤ ꯑꯩ ꯂꯩꯇꯕꯁꯦ ꯋꯥꯍꯩ ꯀꯅꯥꯝ ꯁꯥꯟꯅꯔꯣꯏꯗꯣꯏꯅꯤ ꯀꯅꯥꯝ ꯁꯨꯡꯁꯥꯟ ꯁꯥꯟꯅꯗꯦ ꯑꯩ ꯂꯩꯇꯕꯖꯦ ꯁꯨꯡꯁꯥꯟ ꯁꯥꯟꯅꯗꯦ
ꯅꯪꯅ ꯁꯞꯇ꯭ꯔ ꯇꯧꯕꯗ ꯀꯤꯔꯤ ꯑꯣꯏꯔꯝꯅꯤ
ꯃꯉꯛ ꯁꯨꯡꯅꯣꯡ ꯅꯣꯡꯈꯠꯇꯦ ꯑꯩ ꯁꯥꯇ꯭ꯔꯥ ꯃꯌꯥꯝꯖꯦ ꯑꯩꯅ ꯂꯩꯇ꯭ꯔ ꯖꯨꯅꯦ ꯃꯉꯛ ꯁꯨꯡꯅꯣꯡ ꯅꯣꯡꯈꯠꯇꯦ ꯃꯥ ꯃꯣꯏ ꯃꯣꯏ ꯃꯊꯧꯅꯦ ꯑꯗꯨꯝ ꯇꯨꯃꯤꯟ ꯇꯧꯔꯝꯗꯨꯏꯖꯦ
ꯑ ꯍꯣꯏ ꯊꯝꯃꯣ ꯊꯝꯃꯣ
ꯍꯣꯏ ꯍꯣꯏ ꯍꯣꯏ ꯊꯝꯃꯣ ꯊꯝꯃꯣ ꯑꯗꯨꯗꯤ ꯎꯝ ꯊꯝꯃꯦ ꯊꯝꯃꯦ